ꯇꯥꯕꯤꯕ꯭ꯔꯣ
ꯇꯥꯏ ꯇꯥꯏ
ꯎꯝ ꯅꯪꯅ ꯇꯥꯔꯤꯗꯣ ꯌꯥꯝ ꯅꯨꯡꯉꯥꯏꯔꯦ
ꯑꯣ
ꯐꯝꯃꯤꯅꯦ
ꯇꯥꯗ꯭ꯔꯗꯤ ꯄꯥꯈꯠꯄꯅꯦ ꯍꯣꯏ
ꯑꯩꯗꯨ ꯄꯥꯈꯠꯇꯦꯗ
ꯏꯁ ꯃꯥꯟꯗꯦꯗ
ꯃꯥꯟꯗ꯭ꯔꯁꯨ ꯄꯥꯈꯠꯇꯕꯅꯦ ꯑꯩꯗꯤ
ꯎꯝ ꯀꯔꯤ ꯃꯊꯦꯜ ꯀꯔꯤ ꯃꯊꯦꯜ ꯆꯥꯔꯒꯦ
ꯑꯩꯁ ꯅꯨꯡꯁꯤꯔꯦ ꯍꯦꯟꯖꯥꯡ ꯍꯥꯏꯃꯟꯗꯅ ꯄꯨꯛꯄꯨ ꯊꯜꯂꯦ ꯑꯃꯨꯛ ꯆꯥꯛ ꯂꯥꯝꯕꯁꯦ ꯑꯥꯜꯂꯨꯒ ꯍꯋꯥꯏ ꯑꯁꯥꯡꯕꯤꯖ
ꯍꯋꯥꯏ ꯑꯁꯥꯡꯕꯤ ꯍꯥꯏꯗꯤ ꯀꯔꯝꯕ ꯑꯁꯥꯡꯕꯤ
ꯕꯤꯟꯁ ꯇꯣ ꯕꯤꯟꯁ ꯁꯥꯡꯕꯗꯣ
ꯑꯣ ꯑꯣ ꯑꯣ ꯑꯣ ꯈꯪꯉꯦ ꯈꯪꯉꯦ ꯑꯗꯨ ꯑꯁꯥꯡꯕꯤ ꯀꯧꯕ꯭ꯔꯣꯕ
ꯀꯧꯕꯅꯦ ꯍꯋꯥꯏ ꯑꯁꯥꯡꯕ ꯑꯁꯥꯡꯕ꯭ꯔꯥ ꯑꯁꯥꯡꯕꯤꯔꯥ ꯈꯪꯗꯦ ꯅꯨꯄꯤꯔ ꯅꯨꯄꯥꯔꯗꯤ ꯈꯪꯗꯕꯅꯤꯅ
ꯑꯦ ꯅꯨꯄꯤ ꯈꯣꯏꯅꯗꯤ ꯑꯁꯥꯡꯕ ꯀꯧꯋꯦ ꯅꯨꯄꯥ ꯈꯣꯏꯅ ꯑꯁꯥꯡꯕꯤ ꯀꯧꯕ ꯌꯥꯏꯅ ꯀꯩꯅꯣ
ꯎꯝ ꯎꯝ ꯌꯥꯝ ꯍꯩꯔꯦ ꯅꯪꯁꯦ
ꯈꯔꯗꯤ ꯍꯩꯌꯦ
ꯌꯥꯔꯦ ꯅꯪ
ꯍꯣꯏ ꯌꯣꯟꯒꯦ ꯈꯜꯂꯤꯅꯦ ꯑꯩꯁꯨ
ꯌꯣꯟꯕ ꯍꯧꯕ ꯌꯥꯔꯅꯤ
ꯎꯝ ꯄꯩꯁꯥ ꯈꯔ ꯈꯔ ꯇꯥꯟꯕ ꯍꯧꯔꯥꯁꯤꯔ ꯈꯜꯂꯤꯅꯦ ꯑꯦꯟꯖꯥꯟ ꯅꯥꯄꯤ ꯌꯣꯜꯂꯒ
ꯅꯣꯏ ꯏꯪꯈꯣꯜꯗ ꯂꯩꯕꯗꯣ ꯌꯣꯜꯂꯣ
ꯑꯩꯈꯣꯏ ꯏꯪꯈꯣꯜꯗꯨ ꯀꯔꯤ ꯀꯔꯤ ꯂꯩꯕ꯭ꯔꯥꯁꯨ ꯈꯪꯗꯦ ꯂꯩꯕꯨ ꯂꯩ ꯂꯩꯕꯨ ꯂꯩꯕꯖꯥꯠꯂꯀꯣ
ꯈꯪꯗ꯭ꯔꯦ ꯅꯪ ꯈꯪꯗ꯭ꯔꯗꯤ ꯑꯩꯁꯨ ꯈꯪꯗ꯭ꯔꯦ
ꯑꯩꯁꯨ ꯈꯪꯗ꯭ꯔꯦꯅꯦ ꯍꯧꯖꯤꯛꯀꯥꯟꯁꯦ
ꯀꯩꯗꯧꯔꯝꯃꯤꯅꯣ
ꯇꯨꯝꯃꯤꯗ ꯑ ꯀꯩꯅꯣ ꯕꯣꯜ ꯌꯦꯉꯥꯒ ꯈꯔ ꯊꯦꯡꯅ ꯇꯨꯝꯕꯒꯤ ꯍꯧꯒꯠꯂꯒ ꯅꯠꯇꯦꯗ ꯀ꯭ꯂꯥꯁ ꯀꯥ ꯆꯠꯇꯕ ꯀꯨꯏꯔꯦꯅꯦ
ꯎꯝ ꯌꯥꯝ ꯂꯦꯝꯕ ꯃꯤꯅꯦ ꯅꯪꯁꯨ
ꯅꯠꯇꯦꯍꯦ ꯑꯗꯨꯃꯥꯏꯅ ꯈꯪꯗꯕꯤꯗ ꯀꯩꯅꯣ ꯇꯧꯕ ꯌꯥꯗꯦꯀꯣ ꯃꯤꯉꯣꯟꯗ ꯕꯤꯖꯥꯔ ꯇꯧꯕ ꯌꯥꯗꯦ
ꯑꯩ ꯀꯩꯅꯣ ꯍꯥꯏꯗꯦꯗꯅ ꯌꯥꯝ ꯂꯦꯝꯕ ꯃꯤꯅꯦ ꯍꯥꯏꯕꯅꯤꯗꯅ ꯑꯩ ꯐꯠꯇꯕꯗ ꯍꯥꯏꯗꯦꯗꯅ
ꯎꯝ ꯆꯠꯅꯤꯡꯉꯁꯨ ꯎꯄꯥꯏ ꯂꯩꯇꯕꯗꯣ ꯀꯥꯏꯅꯣ ꯀꯣ
ꯑꯁ ꯂꯥꯛꯑꯣ ꯆꯠꯃꯤꯟꯅꯍꯟꯕꯤꯒꯦ
ꯀꯗꯥꯏꯗꯅꯣ ꯑꯝꯇ ꯍꯥꯏꯔꯛꯑꯣ ꯈꯔ ꯅꯛꯄ꯭ꯔꯣ ꯑꯩꯒ ꯅꯛꯑꯗꯤ ꯂꯥꯛꯀꯦ
ꯅꯪ ꯇꯝꯄꯥꯛꯇꯔ ꯀꯥꯏꯗꯅꯣ
ꯈꯔ ꯂꯥꯞ ꯈꯔ ꯂꯥꯞꯅꯕ ꯃꯥꯂꯦ
ꯇꯝꯄꯥꯛꯇ ꯑꯣꯏꯔꯗꯤ ꯆꯠꯃꯤꯟꯅꯕ ꯌꯥꯕ
ꯎꯝ ꯅꯪꯁꯦ ꯃꯤ ꯈꯔ ꯃꯇꯟ ꯇꯟꯕ ꯈꯣꯏ ꯆꯥꯔꯖ ꯆꯠꯅꯤꯡꯗꯕꯈꯣꯏꯁꯦ ꯅꯪ ꯐꯖꯅ ꯈꯣꯝꯕꯩ ꯃꯥꯜꯂꯦꯀꯣ
ꯅꯠꯇꯦ ꯅꯠꯇꯦ ꯍꯩꯇꯦ ꯍꯩꯗꯦ ꯍꯩꯗꯦ ꯑꯩ
ꯑꯗꯨꯒꯨꯝꯕꯗꯣ ꯍꯩꯕ ꯃꯤ ꯅꯠꯇꯦ ꯑꯩ
ꯑꯥ ꯑꯥ ꯃꯤ ꯈ꯭ꯔꯗꯤ ꯂꯩꯗꯅ
ꯂꯩꯀꯥꯏꯗ ꯄꯥꯈꯪ ꯂꯩꯔꯗ ꯐꯒꯗꯧꯕ ꯌꯦꯡꯅꯕ ꯂꯩꯁꯨ ꯂꯩꯇꯦ ꯂꯩꯕꯁꯤꯡꯁꯨ ꯕꯤꯠ ꯌꯥꯎꯕ ꯂꯩꯇꯦꯗ
ꯑꯥ ꯖꯥꯠ ꯖꯥꯠꯅꯤꯅꯦ ꯑꯗꯨ ꯆꯥꯔꯖꯇꯗꯤ ꯎꯗ꯭ꯔꯣ ꯌꯨꯠ ꯁꯥꯔꯚꯤꯁꯀꯨꯝꯕꯗ ꯆꯠꯇ꯭ꯔꯣ
ꯑꯗꯨꯁꯨ ꯄꯥꯝꯗꯕ ꯅꯪ ꯑꯣꯏꯅ ꯂꯧꯔꯁꯤꯔ ꯈꯪꯗꯦ
ꯅꯪꯒꯤꯗꯨꯗꯤ ꯀꯩꯅꯣ ꯈꯔ ꯇꯧꯋꯦꯍꯦ
ꯃꯤ ꯃꯤ ꯀꯩꯅꯣ ꯑꯃꯁꯨ ꯐꯖꯗꯦ ꯑꯃꯁꯨ ꯐꯖꯗꯦ ꯑꯃꯁꯨ ꯐꯖꯗꯦ ꯄꯡꯈꯟ ꯈꯟꯕ ꯈꯣꯏꯗꯣ ꯂꯥꯁꯇ ꯋꯥꯏꯗ ꯊꯤꯕꯗꯣ ꯐꯪ ꯀꯔꯤ ꯊꯤꯕꯗꯨꯗꯤ
ꯑꯩꯅ ꯍꯦꯛ ꯌꯦꯡꯕꯗ ꯑꯩꯅ ꯄꯥꯝꯕꯗꯨ ꯂꯩꯇꯕ
ꯅꯪ ꯅꯪꯒꯤ ꯀꯩꯅꯣꯗꯨ ꯅꯪꯅ ꯄꯥꯝꯕ ꯅꯨꯄꯥꯒꯤ ꯀꯩꯅꯣꯗꯣ ꯅꯪꯒꯤ ꯇꯥꯏꯞꯁꯨ ꯈꯔ ꯍꯥꯏꯔꯛꯑꯣꯅ ꯑꯩ ꯈꯟꯒꯦꯅꯦ
ꯈꯪꯗꯦꯗ ꯁꯤ ꯍꯥꯏꯕꯁꯨ ꯂꯩꯇꯦ ꯑꯩꯅ ꯍꯦꯛ ꯌꯦꯡꯕꯗ ꯅꯨꯡꯁꯤꯕ ꯊꯣꯛꯄꯗꯣ ꯑꯗꯨ ꯑꯣꯏꯅ ꯀꯣꯏꯗꯣꯏꯅꯤ ꯑꯉꯥꯎꯕ ꯑꯣꯏꯒꯦꯔꯥ ꯑꯁꯤꯡꯕ ꯑꯣꯏꯒꯦꯔꯥ
ꯀꯔꯤ ꯍꯥꯏꯕ ꯑꯉꯥꯎꯕ ꯑꯣꯏꯒꯦꯔꯕ
ꯌꯥꯝ ꯉꯥꯎꯕꯅꯦ
ꯁꯣꯔꯣꯛ ꯃꯌꯥꯏꯗ ꯉꯥꯎꯔꯒ ꯆꯠꯄ ꯂꯩꯕꯗꯣ
ꯎꯝ ꯅꯪꯒꯤꯁꯦ ꯈꯔ ꯕꯦꯔꯥ ꯈꯔ ꯀꯥꯏ ꯀꯣ ꯍꯩ ꯍꯥꯏ ꯌꯥꯝ ꯂꯥꯞꯂꯩꯅꯦ ꯑꯗꯨ ꯅꯪ ꯆꯥꯛ ꯆꯥꯗ꯭ꯔꯤꯌꯦ ꯍꯧꯒꯠꯇ ꯉꯥꯏꯔꯤ ꯍꯥꯏꯔꯒ
ꯏꯟꯖꯥꯡ ꯍꯥꯎꯇꯕꯒꯤꯔꯣ
ꯅꯤꯡꯒꯥꯡꯁꯨ ꯍꯥꯎꯔꯦ ꯆꯥꯔꯔꯣꯏꯗ ꯉꯁꯤ ꯅꯨꯡꯊꯤꯟꯗꯤ ꯉꯁ ꯅꯨꯡꯗꯥꯡꯗ ꯑꯣꯏꯅ ꯆꯥꯔꯅꯤ ꯑꯃꯨꯛ
ꯅꯁꯥꯗꯤ ꯌꯥꯝ ꯄꯥꯔꯕꯅꯤ
ꯎꯝ ꯍꯣꯏ
ꯅꯨꯄꯥꯗꯤ ꯆꯥꯛ ꯌꯥꯝ ꯌꯥꯝ ꯆꯥꯎꯑꯣ ꯅꯨꯄꯥꯗꯤ ꯃꯁꯥ ꯌꯥꯝ ꯆꯞꯄꯗꯤ ꯃꯤ ꯑꯣꯏꯅ ꯎꯕꯤꯗꯕꯅꯤ ꯅꯨꯄꯤꯗꯤ ꯆꯞꯄꯗꯤ ꯈꯔ ꯐꯖꯩ ꯅꯨꯄꯥꯅ ꯆꯞꯄꯗꯤ ꯐꯖꯗꯕꯅꯤꯍꯦ
ꯑꯁ ꯑꯩꯈꯣꯢ ꯏꯟꯖꯥꯡꯁꯦ ꯅꯪꯁꯨ ꯆꯥꯔꯗꯤ ꯀꯞꯇꯤ ꯀꯞꯅꯤꯡꯒꯗꯨꯅꯤꯀꯣ ꯅꯝꯁꯦ
ꯑꯩ ꯍꯥꯏꯈ꯭ꯔ ꯃꯥꯜꯂꯤꯗ ꯅꯪꯉꯣꯟꯗ ꯀꯗꯥꯏ ꯂꯩꯕ꯭ꯔꯥ ꯍꯥꯏꯕꯗꯣ
ꯑꯩ ꯎꯝ ꯅ‌ꯪꯕꯨꯗꯤ ꯂꯩꯔꯝꯒꯅꯤꯅꯦ
ꯗꯤ ꯍꯥꯏꯗ꯭ꯔꯦ ꯑꯗꯨꯒꯤ ꯑꯩꯅ ꯑꯃꯨꯛ
ꯈ꯭ꯔꯕꯅꯦ ꯅꯍꯥꯟꯅ ꯍꯥꯏꯈ꯭ꯔꯕꯅꯦ
ꯑꯩꯗꯣ ꯀꯥꯎꯕꯅꯦ ꯑꯗꯨꯒꯤꯅꯦ
ꯎꯝ
ꯃꯤ ꯍꯥꯏꯕꯗꯤ ꯀꯥꯎꯒꯟꯕꯅꯤꯅꯥ ꯇꯝꯕ ꯉꯝꯕ ꯅꯠꯇꯦ
ꯅꯪꯒꯤꯗ‌ꯣ ꯍꯥꯢ ꯃꯤꯅ ꯍꯥꯏꯔꯀꯥꯟꯗ ꯊꯧ ꯁꯥꯗꯕ ꯌꯥꯎꯕꯒꯤꯅꯤ
ꯍꯥꯏꯅꯨꯍꯦ ꯑꯗꯨꯃꯛꯇꯤ ꯈꯠꯅꯕ ꯍꯧꯔꯛꯀꯅꯨꯍꯦ ꯈꯠꯅꯕ ꯍꯧꯔꯛꯀꯅꯨꯍꯦ
ꯃꯤꯅ ꯍꯦꯛ ꯍꯥꯏꯕꯗ ꯐꯖꯅ ꯃꯨꯟꯅ ꯇꯥꯍꯧꯔꯗꯤꯀꯣ ꯃꯤ ꯃꯥ
ꯑꯩ ꯈꯠꯅꯕ ꯍꯧꯔꯗꯤ ꯅꯪ ꯉꯝꯃꯣꯏꯀꯣ ꯎꯝ
ꯍꯦꯛ ꯇꯥꯕꯗ ꯑꯁ ꯑꯁꯤ ꯅꯨꯄꯥꯗꯣ ꯑꯥꯗ ꯂꯩꯕꯅꯦ ꯃꯥꯗꯣ ꯁꯤꯅꯦ ꯑꯗꯨꯝ ꯈꯟꯕꯅꯦꯀꯣ ꯈꯪꯕꯅꯦ
ꯑꯗꯨꯝꯃꯛꯇꯤ ꯑꯩꯗꯤ ꯑꯗꯨꯃꯛꯇꯤ ꯑꯩ ꯉꯝꯗ꯭ꯔꯦ ꯑꯩ ꯑꯗꯨꯃꯛꯇꯤ ꯁꯤꯡꯗ꯭ꯔꯦ
ꯎꯝ
ꯑꯩ ꯌꯥꯝ ꯁ‌ꯦꯡꯕ ꯃꯤ ꯑꯣꯏꯔꯝꯗꯦ
ꯅꯪ ꯀꯩꯅꯣ ꯑꯩꯅ ꯀꯩꯅꯣ ꯍꯪꯒꯦꯀꯣ
ꯍꯪꯉꯣ ꯍꯪꯉꯣ ꯇꯥꯕꯤꯒꯦ ꯈꯨꯝꯕꯤꯒꯦ
ꯅꯠꯇꯦ ꯅꯠꯇꯦ ꯁꯨꯝ ꯅꯪꯒꯤ ꯂꯩꯐꯝꯗꯣ ꯁꯨꯝ ꯗꯔꯦ‌꯭ꯛ ꯍꯥꯏꯕ ꯌꯥꯗꯕꯅꯤꯅ ꯀꯩꯅꯣ ꯆꯤꯡꯒꯤ ꯃꯈꯥ ꯗ‌꯭ꯔꯥ
ꯍꯣꯏ ꯆꯤꯡꯒꯤ ꯃꯈꯥꯗꯒꯤ ꯈꯔꯛ ꯆꯪꯁꯤꯜꯂꯒ ꯀꯣ
ꯑꯥ
ꯂꯩꯕꯅꯤ
ꯃꯤꯅ ꯀꯥꯒꯟꯕ ꯆꯤꯡꯗꯣ
ꯍꯣꯏꯕ
ꯑ ꯃꯥꯟꯕ ꯑꯗꯨꯒꯤꯅꯦ
ꯑꯗꯨꯗꯒꯤ ꯈꯔ ꯃꯅꯨꯡ ꯆꯪꯉꯒ
ꯍꯦꯟꯄꯝ ꯑꯗꯨ ꯃꯅꯨꯡ ꯆꯪꯕ ꯍꯥꯏꯔꯗꯤ ꯍꯦꯟ ꯄꯝ ꯑꯃ ꯂꯩꯗꯅ ꯑꯃ
ꯀꯥꯏꯗꯅꯣ ꯑꯗꯨ ꯀꯥꯕ ꯂꯝꯕꯤꯗꯨꯗ
ꯎꯝ ꯁꯣꯔꯠꯀꯠ ꯑꯃ ꯂꯩꯗꯅ ꯍꯦꯟꯄꯝ ꯍꯦꯛ ꯍꯦꯟꯄꯝ ꯃꯔꯛꯇ ꯑꯁ ꯅꯠꯇꯦꯃꯦ ꯍꯥꯏꯕꯗꯤ ꯑꯃ ꯃꯦꯟ ꯑꯃ ꯀꯥꯕꯒꯤ ꯃꯦꯟ ꯑꯃ ꯁꯣꯔꯣꯛ ꯑꯆꯧꯕ ꯂꯩꯗꯅ
ꯎꯝ
ꯑꯗꯨ ꯅꯠꯇꯕ ꯑꯥ ꯀꯩꯅꯣꯔꯣꯝꯗꯣ ꯑꯣ ꯍꯣ ꯑꯗꯨꯗꯤ ꯅꯪꯁꯦ ꯀꯩꯅꯣꯔꯣꯝꯗꯅꯦꯕ ꯅꯪꯁꯦ ꯀꯩꯅꯣ ꯗꯔꯤ ꯆꯤꯡꯒꯤ ꯀꯩꯅꯣ ꯑꯃ ꯀꯃꯥꯏꯅ ꯍꯥꯏꯒꯗꯧꯕꯅꯣ ꯁꯤ
ꯍꯣꯔꯦꯟ ꯀꯣꯟꯅ ꯍꯥꯏꯁꯦ ꯑꯗꯨꯗꯤ ꯑꯩ ꯃꯇꯝ ꯄꯤꯒꯦ ꯍꯣꯔꯦꯟ
ꯑꯁ
ꯃꯤꯅꯤꯠ ꯃꯉꯥꯒꯨꯝꯕ ꯅꯪ ꯍꯥꯏꯅꯤꯡꯉꯥꯏ ꯃꯇꯝ ꯄꯤꯒꯦ
ꯋꯥ ꯃꯤ ꯕꯤꯖꯤ ꯌꯥꯝ ꯑꯣꯢꯕ ꯃꯥꯜꯂꯤꯒꯣ ꯊꯕꯛ ꯌꯥꯝ ꯆꯤꯟꯕꯒ ꯑꯣꯏꯗꯕ
ꯊꯕꯛ ꯌꯥꯝ ꯆꯤꯟꯗꯦꯗ
ꯆꯤꯟꯁꯨ ꯆꯤꯡꯉꯝꯒꯅꯤꯗ ꯑꯗꯨ ꯁꯟꯗꯦꯅꯤꯅ ꯀꯩꯁꯨ ꯇꯧꯔꯝꯃꯣꯏꯗ
ꯀꯩꯁꯨ ꯇꯧꯗꯦꯗ ꯇꯨꯝꯕ ꯍꯤꯞꯄ ꯑꯩꯒꯤ ꯊꯕꯛꯅꯤ
ꯃꯤꯔꯦꯝꯅꯦꯕ ꯉꯁꯤꯗꯤ ꯅꯠꯇ꯭ꯔꯥ
ꯉꯁꯤ ꯈꯛ ꯅꯠꯇꯦ ꯑꯩꯗꯤ ꯑꯗꯨꯝ ꯃꯤꯔꯦꯝ ꯍꯥꯏꯗꯨꯅꯤ
ꯎꯝ ꯐꯠꯇꯦꯗ ꯅꯪꯒꯤꯗꯨ
ꯑꯩ ꯁꯤ ꯃꯤꯔꯦꯝ ꯑꯣꯏꯅ ꯍꯤꯡꯅꯤꯡꯉꯥꯏ ꯏꯁꯣꯔꯅ ꯇꯝꯂꯝꯕꯅꯦꯕ ꯑꯗꯨꯒꯤ
ꯐꯩ ꯐꯩ ꯃꯤꯔꯦꯝ ꯑꯣꯏꯔꯁꯨ ꯆꯥꯛ ꯌꯦꯟꯁꯥꯡ ꯉꯥꯛꯇ ꯑꯣꯏꯔꯁꯨ ꯊꯣꯡꯒꯠꯂꯒ ꯊꯣꯛꯉ ꯆꯥꯏꯅꯦ
ꯎꯝ ꯑꯗꯨꯃꯛꯅꯤ ꯑꯩꯅ ꯇꯧꯔꯤꯁꯦ
ꯎꯝ ꯎꯝ ꯆꯤꯡꯗ ꯑꯗꯨꯝ ꯀꯥꯕ꯭ꯔꯣ
ꯀꯥꯗꯦꯗ ꯑꯩ ꯀ꯭ꯂꯥꯁ ꯆꯠꯄꯅꯤꯅ
ꯑꯣ ꯑꯗꯨꯗꯤ ꯃꯤꯔꯦꯝ ꯅꯠꯇꯦ ꯀꯩꯅꯣ ꯀ꯭ꯂꯥꯁ ꯆꯠꯂꯗꯤ
ꯑꯩꯒꯤ ꯀ꯭ꯂꯥꯁꯁꯦ ꯑꯝ ꯅꯨꯡꯊꯤꯟ ꯄꯨꯡ ꯑꯅꯤ ꯑꯍꯨꯝꯗ ꯂꯩꯕꯅꯤꯅ ꯅꯪꯗꯦ
ꯑꯣ ꯅꯪꯅ ꯅꯍꯥꯟ ꯍꯥꯏꯕꯗꯣ ꯑꯩ ꯅꯤꯡꯁꯤꯡꯉꯦ ꯅꯤꯡꯁꯤꯡꯉꯦ ꯀꯩꯅꯣ
ꯃꯐꯝꯁꯨ ꯅꯤꯡꯁꯤꯡꯈ꯭ꯔꯕꯣ ꯍꯧꯖꯤꯛꯇꯤ
ꯃꯐꯝꯗꯤ ꯍꯥꯏꯗꯦ ꯅꯪ ꯀꯩꯅꯣ ꯅꯪꯅ ꯀꯩꯔꯤꯁꯨ ꯇꯧꯔꯝꯗꯦ ꯀꯩꯁꯨ ꯇꯧꯗꯦ ꯍꯥꯏꯔꯝꯃꯒ ꯑꯩꯉꯣꯟꯗ ꯑꯗꯨꯒ ꯀ꯭ꯂꯥꯁ ꯆꯠꯂꯦ ꯍꯥꯏꯔꯛꯄꯗꯣ ꯅꯤꯡꯁꯤꯡꯕ꯭ꯔꯥ ꯑꯗꯨ ꯑꯩꯅ ꯀꯔꯤꯅꯣ ꯉꯁꯥꯏꯗꯤ ꯀꯩꯁꯨ ꯇꯧꯗꯦ ꯍꯥꯏꯔꯒ ꯍꯥꯏ ꯍꯪꯉꯒ ꯄꯨꯡ ꯑꯅꯤꯗꯒꯤ ꯄꯨꯡ ꯃꯉꯥ ꯐꯥꯎ ꯀ꯭ꯂꯥꯁ ꯂꯩ ꯍꯥꯢꯕꯒꯨꯝ
ꯄꯨꯡ ꯇꯔꯨꯛꯐꯥꯎꯡ ꯅꯤꯕꯨꯡꯉꯣ ꯅꯪ ꯂꯥꯛꯑꯦ
ꯅꯪꯗꯤ ꯃꯉꯥ ꯃꯥꯜꯂꯦꯗ ꯑꯩꯉꯣꯟꯗꯗꯤ
ꯃꯉꯥ ꯃꯈꯥꯏ ꯄꯨꯡ ꯇꯔꯨꯛ ꯍꯥꯏꯕꯅꯤ ꯃꯉꯥꯃꯨꯛꯇꯤ ꯍꯥꯏꯗꯦ ꯑꯩ
ꯑꯣꯒꯦ ꯑꯣꯒꯦ ꯑꯣꯒꯦ ꯇꯧꯔꯒ ꯎꯝ
ꯏꯁꯩ ꯊꯣꯛꯈ꯭ꯔꯅꯤ
ꯍꯣꯏ ꯑꯁ ꯍꯧꯒꯠꯄ ꯐꯥꯎ ꯇꯟꯈꯔꯦꯅꯦ ꯉꯁꯤꯁꯦ ꯍꯔꯥꯎꯃꯟꯗꯅ ꯑꯩꯁꯦ ꯉꯁꯤꯁꯦ
ꯑꯦ ꯅꯪ ꯍꯔꯥꯎꯕ ꯃꯐꯝꯗ ꯌꯥꯎꯕ꯭ꯔꯥ ꯑꯩꯁꯨ ꯌꯥꯎꯕꯅꯦ ꯍꯔꯥꯎꯕꯗ ꯌꯥꯎꯕꯅꯦ
ꯉꯁꯤ ꯑꯌꯨꯛ ꯐꯖꯅ ꯍꯔꯥꯎꯋꯦ ꯑꯩꯗꯤ
ꯑꯩꯖꯨ ꯑꯌꯨꯛꯀꯤꯗꯣ ꯍꯔꯥꯎꯋꯦ
ꯀꯞꯀꯦ ꯀꯞꯀꯦ ꯇꯧꯔꯝꯃꯕꯅꯦ ꯑꯩꯁꯦ ꯇꯧꯔꯝꯃꯕꯅꯦꯕ ꯑꯗꯨꯒ ꯑꯁ
ꯀꯞꯄꯃꯛꯇꯤ ꯀꯞꯅꯨ ꯍꯦ ꯅꯨꯄꯤ ꯀꯥꯏꯅꯕꯁꯨ ꯅꯠꯇꯦ
ꯏꯁ ꯑꯩꯗꯤ ꯎꯄꯣꯗ ꯍꯦꯟꯅ ꯀꯞꯅꯤꯡꯉꯤꯅꯤ ꯃꯣꯏꯅ ꯑꯍꯥꯟꯕ ꯆꯟꯕ ꯍꯣ ꯃꯇꯝꯗꯖꯨ ꯑꯁ ꯑꯗꯨꯗꯣ ꯑꯩ ꯍꯔꯥꯎꯃꯟꯕꯒꯤ ꯀꯞ ꯐꯥꯗꯦ ꯍꯦ
ꯀꯩꯩꯅꯣ ꯑꯗꯨꯗꯤ ꯀꯤꯔꯦꯍꯦ ꯑꯩꯁꯦ
ꯅꯪꯒꯤ ꯐꯣꯟꯗꯩ ꯑꯣꯏꯔꯝꯅꯤ ꯎꯝ
ꯃꯊꯟꯗ ꯏꯁꯩ ꯊꯣꯛꯏꯖꯦ ꯑꯩꯉꯣꯟꯗꯔꯣ ꯀꯥꯏꯗꯅꯣ ꯈꯪꯗꯦ
ꯑꯩꯁꯦ ꯑꯗꯨꯝ ꯌꯦꯡꯉ ꯂꯩꯕꯅꯦꯕ ꯑꯗꯨ ꯇꯥꯏꯀꯣ
ꯇꯥꯏꯌꯦ
ꯑꯗꯣ ꯑꯩꯒꯤꯁꯦ ꯑꯗꯨꯝ ꯇꯞꯄ ꯌꯦꯡꯉꯀꯥꯟꯗ ꯃꯤꯒꯅ ꯍꯦꯟꯅ ꯊꯨꯕ
ꯀꯩꯕ
ꯃꯤꯒꯤ ꯌꯦꯡꯕꯗꯣ ꯕꯣꯜ ꯌꯦꯡꯕꯗꯣ
ꯀꯩꯅꯣ
ꯒ꯭ꯌꯥꯟ ꯇꯥꯗ꯭ꯔꯣ ꯑꯩꯅ ꯍꯥꯏꯖꯦ
ꯑꯩꯉꯣꯟꯗꯁꯦ ꯂꯥꯏꯒ ꯀꯩꯅꯣ ꯇꯧꯔꯕ꯭ꯔꯥ ꯈꯪꯗꯦꯗ
ꯎꯝ ꯅꯇꯣꯝꯗ ꯂꯩꯔꯗꯤ ꯆꯦꯛꯁꯤꯜꯂꯣꯍꯦ ꯅꯪ
ꯏꯁꯩ ꯑꯃꯥ ꯁꯛꯑꯣꯇꯣ ꯇꯥꯒꯦ
ꯏꯁꯩ ꯁꯛꯄ ꯌꯥꯗꯦ
ꯏꯁꯩ ꯊꯛꯑꯣ ꯏꯁꯩ ꯇꯥꯕꯤꯒꯦ ꯅꯪ ꯈꯣꯟꯖꯦꯜ ꯑꯩ ꯈꯣꯟꯖꯦꯜ ꯅꯨꯡꯁꯤꯕ꯭ꯔꯥ ꯅꯨꯡꯁꯤꯗꯕ꯭ꯔꯥ ꯑꯩ ꯍꯥꯏꯕꯤꯒꯦ
ꯑꯗꯨꯒꯨꯝꯕꯗꯤ ꯅꯨꯡꯁꯤꯔꯔꯣꯏꯗ ꯍꯥꯃꯦꯡ ꯃ
ꯏꯁꯩ ꯑꯃꯥ ꯁꯛꯑꯣ ꯋꯥꯟ ꯇꯨ ꯊꯤꯟ
ꯍꯥꯃꯦꯡ ꯃꯈꯣꯟ ꯃꯥꯟꯕꯅꯦꯕ
ꯇꯨꯝꯕ ꯆꯥꯕ ꯈꯪꯗꯅꯥ ꯍꯧꯔꯣ
ꯅꯠꯇꯦ ꯑꯗꯨ ꯅꯠꯇꯕ ꯑꯃ ꯊꯥꯏꯅꯒꯤ
ꯀꯩꯅꯣ ꯑꯣꯏꯅ ꯂꯣꯏ ꯍꯥꯀꯠꯖꯔꯛꯏꯁꯦ ꯀꯔꯤ ꯃꯔꯝꯗꯒꯤꯅꯣ ꯁꯤꯁꯦ ꯑꯩ ꯈꯪꯗ꯭ꯔꯦ ꯒ꯭ꯌꯥꯟ ꯇꯥꯕ ꯉꯝꯗ꯭ꯔꯦ ꯐꯤꯖꯨꯞ ꯁꯤꯠꯂꯗꯤ ꯑꯃꯨꯛ ꯏꯜꯂ ꯗꯤ ꯁꯥꯕ ꯂꯧꯊꯣꯛꯑꯗꯤ ꯑꯃꯨꯛ ꯏꯪꯕ ꯀꯩ ꯅꯨꯃꯤꯠ ꯅꯣ ꯉꯁꯤꯁꯨ ꯈꯪꯗ꯭ꯔꯦ
ꯎꯝ.. ꯑꯩꯁꯨ ꯍꯥꯏꯕ ꯍꯩꯇ꯭ꯔꯦ ꯑꯗꯨꯗꯤ ꯑꯍꯥꯎꯕꯆꯥꯎ